ꯍꯂꯣ
ꯍꯜꯂꯣ
ꯇꯥꯕ꯭ꯔꯣ
ꯇꯥꯏ
ꯅꯪꯒꯤ ꯅꯪꯒꯤ ꯈꯣꯟꯖꯦꯜ ꯈꯔ ꯋꯥꯗꯣ ꯈꯔ ꯀꯟꯅ ꯉꯥꯡꯉꯣꯗꯅ
ꯌꯥꯝ ꯀꯟꯅ ꯅꯥꯎꯔꯥ ꯂꯩꯔꯅꯦ ꯑꯩꯒꯤꯁꯤ ꯀꯩꯔꯣ ꯈꯔ ꯕꯦꯔꯥ ꯂꯩꯔꯦꯀꯣ
ꯍꯥ
ꯑꯩꯒꯤ ꯏꯁꯄꯤꯀꯔꯗꯣ ꯄꯨꯔꯥ ꯕꯦꯔꯥ ꯂꯩꯌꯦ ꯑꯗꯨꯒꯤꯅꯦ ꯑꯩ ꯀꯟꯅ ꯉꯥꯡꯅꯕꯅꯦ
ꯑꯣ ꯑꯣ ꯑꯣ ꯑꯣ ꯑꯗꯨꯗꯤ ꯑꯩꯅ ꯑꯦꯗꯖꯥꯁ ꯇꯧꯕ ꯇꯥꯔꯦꯅꯦ
ꯍꯣꯏ ꯑꯗꯣ ꯅꯪꯅ ꯅꯅꯥꯀꯣꯡꯗ ꯐꯖꯅ ꯅꯞꯄꯒ ꯉꯥꯡꯒꯗꯧꯕꯅꯦ ꯑꯩꯕꯨ ꯐꯣꯟ ꯇꯧꯕ ꯃꯤꯁꯤꯡꯗꯤ
ꯑꯣ ꯅꯨꯡꯉꯥꯏꯔꯤꯀꯣ ꯅꯨꯡꯉꯥꯏꯔꯤꯀꯣ ꯍꯧꯖꯤꯛꯇꯤ
ꯑꯥ
ꯀꯩꯀꯩ ꯇꯧꯔꯤꯅꯣ
ꯑꯩꯗꯤ ꯁꯨꯝ ꯌꯨꯝꯗꯥ ꯂꯩꯌꯦꯗꯥ ꯌꯨꯝ ꯁꯥꯡꯉꯒ ꯑꯗꯨꯝ ꯑꯉꯥꯡꯁꯤꯡ ꯌꯦꯡꯁꯤꯜꯂꯦꯕꯀꯣ ꯑꯗꯨꯝ ꯂꯩ ꯍꯥꯏꯕ
ꯑꯉꯥꯡ ꯑꯉꯥꯡ ꯀꯌꯥ ꯁꯨꯔꯦ ꯑꯗꯨꯗꯤ
ꯑꯣ ꯑꯉꯥꯡ ꯑꯉꯥꯡ ꯑꯍꯨꯝ ꯁꯨꯔꯦ ꯑꯩꯗꯤ ꯑꯉꯥꯡ
ꯑꯦ ꯑꯁꯦꯡꯕꯥꯔꯥ
ꯑꯁ ꯌꯥꯝ ꯃꯥꯟꯗ꯭ꯔꯣ
ꯑꯩꯗꯤ ꯑꯩꯁꯨ ꯑꯗꯨꯝ ꯂꯥꯛꯏꯗ ꯌꯨꯝ ꯌꯥ ꯌꯨꯝꯗ ꯑꯩ ꯑꯩꯒꯤ ꯊꯕꯥꯛꯁꯦ ꯐꯃꯨꯡꯗꯥ ꯐꯃꯨꯡꯗꯥ ꯑꯣꯏꯔꯦ
ꯐꯃꯨꯡꯗꯥ
ꯐꯃꯨꯡꯗꯅ ꯐꯃꯨꯡꯗꯥ ꯑꯩꯒꯤ ꯑꯩꯗꯤ ꯆꯥꯔꯒ ꯇꯨꯝꯃꯦ ꯅꯣꯡꯃ ꯗꯨꯒꯥ ꯇꯨꯝꯃꯦ ꯑꯃꯨꯛ ꯍꯥꯎꯒꯜꯂꯦ ꯑꯗꯨꯝ ꯇꯨꯝꯃꯦ ꯕꯣꯜ ꯌꯦꯡꯉꯦ ꯂꯣꯏꯔꯦ ꯑꯩ ꯊꯕꯛꯁꯦ
ꯑꯁ ꯅꯣꯏꯃꯨꯛ ꯅꯨꯡꯉꯥꯏꯕ ꯂꯩꯇ꯭ꯔꯦꯅꯦ ꯑꯗꯨꯗꯤ
ꯅꯪ ꯅꯪꯅ ꯍꯦꯜꯂꯦꯗ
ꯑꯩꯒꯤ ꯑꯉꯥꯡꯁꯤ ꯂꯥꯛꯁꯤꯕ ꯀꯃꯥꯏꯅ
ꯑꯉꯥꯡꯁꯤꯡ ꯍꯥꯏꯕꯗꯣ ꯅꯨꯡꯉꯥꯏꯕꯅꯦꯍꯦ ꯑꯉꯥꯡꯗ ꯑꯉꯥꯡ ꯑꯉꯥꯡꯗ ꯀꯥꯞꯍꯜꯂꯣ ꯑꯗꯨꯒ ꯑꯃꯨꯛ ꯅꯪꯅ ꯊꯦꯡꯒꯗꯕꯀꫭ
ꯑꯗꯨ ꯊꯦꯝꯂꯤꯉꯥꯏꯗ ꯑꯩꯗꯤ ꯄꯣꯊꯥꯕ ꯐꯪꯗ꯭ꯔꯕꯗꯣ
ꯆꯥꯛꯇꯤ ꯆꯔꯕꯣ
ꯆꯥꯔꯦ ꯅꯪꯗꯤ
ꯆꯥꯔꯦ ꯍꯥꯏꯁꯦ ꯅꯪꯒꯤ ꯈꯨꯟꯖꯦꯜ ꯇꯥꯕꯗ ꯑꯁ ꯅꯪꯁꯦ
ꯎꯝ ꯐꯖꯔꯅꯤ ꯁꯣꯝꯗꯗꯤ ꯍꯥꯅꯣ ꯍꯅꯨ ꯑꯣꯏꯔꯀꯥꯟꯁꯤꯗ ꯏꯁꯥꯒꯣꯝꯅꯀꯣ ꯈꯣꯟꯖꯦꯜꯗꯤ ꯅꯥꯜꯂꯒ ꯁꯛꯇꯤ ꯌꯥꯝꯅ ꯊꯤꯔꯝꯃꯦ ꯀꯥꯏꯅ ꯍꯥꯏꯔꯛꯒꯗꯧꯕꯅꯦ ꯑꯩ ꯎꯔꯤꯗꯤ
ꯑꯩ ꯑꯩꯅ ꯂꯉꯣꯟꯗꯒꯤ ꯍꯦꯟꯅ ꯊꯤꯕꯅꯦ
ꯁꯤꯔ ꯃꯣꯏꯗ ꯊꯤꯗꯦꯗ ꯑꯗꯨ ꯇ
ꯁꯤꯕꯥꯕꯒꯤ ꯅꯨꯄꯤꯁꯨ ꯐꯪꯗꯦ ꯅꯪꯗ ꯑꯣꯏꯅ ꯇꯧꯁꯤꯔꯣꯅ ꯑꯩ ꯈ ꯈꯟꯕꯅꯦ
ꯅꯪ ꯌꯥꯗꯤ ꯌꯥꯔꯒꯗ꯭ꯔꯣ
ꯀꯩꯅꯣ
ꯑꯩ ꯅꯪꯉꯣꯟ ꯅꯪꯒꯣꯟꯅ ꯑꯣꯏꯅ ꯅꯨꯡꯁꯤꯔꯒꯦꯕ ꯑꯗꯨ ꯅꯪ ꯌꯥꯒꯗ꯭ꯔꯣ ꯅꯪ ꯁꯥꯏ ꯂꯥꯏꯕ꯭ꯔꯣ
ꯌꯦꯁ ꯍꯣꯏ ꯑꯩꯒꯤ ꯁꯥꯏꯗꯤ ꯑꯩꯒꯤ ꯅꯨꯄꯥꯅꯤ ꯀꯩꯅꯣ
ꯆꯠꯂꯦ ꯑꯁ ꯑꯗꯨ ꯋꯥꯔꯤꯗꯣ ꯆꯥꯅꯤꯡꯉ
ꯑꯩꯒꯤ ꯅꯨꯄꯥꯅꯤ ꯀ
ꯑꯃꯨꯛꯀ ꯅꯪ ꯅꯨꯄꯥ ꯅꯪꯉꯣꯟꯗ ꯇꯥꯏꯅꯔꯗꯤꯀꯣ
ꯑꯩ ꯏ ꯀ ꯍꯅꯤꯀꯣ
ꯀꯥꯏ ꯃꯊꯦꯟ ꯆꯥꯔꯦ ꯅꯪꯒꯤ
ꯑꯁ ꯉꯁꯤꯁꯦ ꯍꯋꯥꯏ ꯃꯣꯇꯣꯔꯗꯨ
ꯍꯣꯏ
ꯑꯗꯣ ꯑꯗꯣ ꯑꯩꯈꯣꯏ ꯅꯨꯄꯥꯅ ꯊꯣꯡꯕꯤ ꯍꯥꯏꯕ
ꯑ ꯍꯥꯎꯕꯅꯦ ꯍꯥꯎꯕꯅꯦ ꯑꯗꯨꯁꯨ
ꯅꯪꯗꯤ
ꯑꯩ ꯉꯁꯤ ꯌꯦꯟ ꯆꯥꯏ ꯉꯔꯥꯡ ꯉꯔꯥꯡꯒꯤ ꯑꯇꯣꯝꯗ ꯂꯩꯕꯅꯤꯅꯀꯣ ꯉꯔꯥꯡꯒꯤ ꯅꯨꯡꯗꯥꯡ ꯑꯃꯨꯛꯀ ꯆꯥꯔꯤ
ꯀꯣꯂꯦꯖ ꯇꯝꯃꯤꯔꯥ ꯅꯠꯇ꯭ꯔꯒ ꯀꯃꯥꯏꯅ ꯇꯧꯒꯦ
ꯍꯥꯥ
ꯀꯣꯂꯦꯖ ꯇꯝꯃꯦꯔꯥ ꯀꯔꯤ ꯍꯣꯠꯅꯔꯤꯑꯕ
ꯑꯩ ꯀꯣꯂꯦꯖꯄꯨꯗꯤ ꯂꯣꯏꯔꯦ ꯍꯧꯖꯤꯛ ꯑꯃ ꯊꯕꯛ ꯑꯃ ꯊꯤꯁꯤꯔꯅ ꯇꯧꯋꯦ ꯊꯤꯕ ꯐꯪꯗꯦ
ꯐꯪꯒꯅꯤꯗ ꯑꯗꯨꯝ ꯇꯞ ꯇꯞꯅ ꯊꯤꯔꯒ ꯂꯣꯏꯔꯦ ꯀꯩꯅꯣ ꯍꯤꯡꯒꯗ ꯁꯤꯕꯨ ꯍꯧꯖꯤꯛꯇ ꯅꯠꯇꯦꯕ ꯌꯥꯝ ꯀꯨꯏꯅ ꯍꯤꯡꯈꯤꯅꯦꯕ ꯅꯠꯇ꯭ꯔꯣ
ꯑꯥ ꯍꯣꯏ ꯍꯣꯏ ꯆꯨꯝꯃꯦ ꯆꯨꯝꯃꯦ ꯅꯪꯒꯤ ꯋꯥꯁꯦ ꯆꯤꯝ ꯆꯨꯝꯃꯦꯍꯦ ꯅꯪꯖꯦ ꯌꯥꯝ ꯍꯩꯌꯦꯍꯦ
ꯅ‌ꯣꯏ ꯅꯣꯏꯗꯒꯤꯗꯤ ꯈꯔ ꯑꯦꯛꯁꯄꯥꯔꯠ ꯂꯩꯕꯅ‌ꯦ ꯂꯣꯟ ꯋꯥ ꯉꯥꯡꯕꯗꯗꯤ ꯀꯣ
ꯍ‌ꯣꯏ
ꯑꯍꯟꯁꯨ ꯑꯣꯏꯔꯝ ꯑꯍꯟ ꯍꯟꯁꯨ ꯍꯟꯂꯝꯃꯅꯤ ꯅꯪꯉꯣꯟꯗꯒꯤ
ꯍꯦ ꯍꯦ ꯍꯦ ꯌꯦ ꯊꯥꯖꯗ‌ꯦꯗ ꯅꯪ ꯌꯨꯝ ꯉꯟꯅ ꯄꯥꯟꯕꯒꯤ ꯃꯥꯜꯂꯦ ꯑꯗꯨꯗꯤ
ꯉꯟꯅ ꯄꯥꯜꯂꯦꯗ ꯌꯨꯝꯕꯨꯗꯤ ꯑꯗꯨ ꯑꯣꯏꯁꯨ ꯍꯧꯖꯤꯛ ꯍꯧꯖꯤꯛꯒꯤ ꯑꯗꯨꯝ ꯑꯍꯟꯁꯨ ꯑꯣꯏꯔꯛꯈ꯭ꯔꯦ ꯑꯩꯈꯣꯏꯗꯤ
ꯑꯥ ꯑꯣꯏꯔꯝꯃꯣꯏꯗ ꯑꯩ ꯑꯩꯅ ꯑꯩꯅ
ꯕꯔꯥ
ꯍꯥꯥ
ꯅꯪꯗꯤ ꯆꯍꯤ ꯀꯌꯥ ꯁꯨꯔꯒꯦ
ꯇꯣꯏꯇꯤ ꯋꯥꯟ
ꯎꯝ ꯌꯥꯝ ꯊꯤꯅ ꯑꯉꯥꯡ ꯑꯣꯏꯔꯤ ꯑꯗꯨꯗꯤ
ꯑꯦ ꯅꯪ ꯀꯌꯥ ꯁꯨꯔꯦ ꯑꯗꯨꯗꯤ
ꯑꯩꯗꯤ ꯇꯣꯏꯟꯇꯤ ꯅꯥꯏꯟ ꯁꯨꯔꯦ
ꯑꯁ ꯊꯥꯖꯥ ꯕꯗꯨ ꯁꯥꯅꯗꯦ ꯊꯥꯖꯗꯦ ꯊꯥꯖꯗꯦ
ꯑꯩꯗꯤ ꯑꯩ ꯌꯨꯝ ꯄꯥꯟꯕꯁꯦ ꯆꯍꯤ ꯀꯨꯟꯗ ꯄꯥꯟꯕꯅꯦꯕꯀꯣ ꯑꯗꯣ ꯆꯍꯤ ꯗꯤꯁ ꯍꯧꯖꯤꯛ ꯂꯦꯇꯤꯁ ꯅꯥꯏꯟ ꯏꯌꯥꯔ ꯁꯨꯔꯦ ꯌꯨꯝ ꯄꯥꯟꯕ
ꯅꯥꯏꯟ ꯏꯌꯥꯔ ꯃꯅꯨꯡꯗ ꯑꯍꯨꯝ ꯑꯍꯨꯝ ꯂꯩꯕꯀꯣ ꯅꯪꯒꯤ ꯔꯦꯡꯗꯣ
ꯎꯝ
ꯎꯝ ꯌꯥꯏꯌ‌ꯦꯗ ꯑꯗꯨ ꯅꯪ ꯍꯥꯏꯗꯣ ꯐꯥꯒꯤꯔꯥ ꯐꯥꯒꯤ ꯐꯥꯒꯤ ꯐꯥꯒꯤꯔꯅꯦ ꯐꯥꯒꯤꯒ ꯃꯥꯜꯂꯦꯗ ꯅꯪ ꯅꯪ ꯋꯥ ꯍꯧꯖꯤꯛ ꯍꯩꯏꯕꯗꯣ
ꯑꯁ ꯊꯖꯗ ꯃꯥꯜꯂꯦ ꯍꯧꯖꯤꯛꯇ ꯑꯉꯥꯡ ꯃꯈꯣꯟ ꯇꯥꯕꯁꯦ ꯈꯪꯗꯕ
ꯇꯥꯗ‌ꯦ ꯑꯩ ꯇꯥꯍꯜꯂꯣꯅꯦ ꯑꯗꯨꯗꯤ ꯅꯪ ꯅꯪ ꯅꯪ ꯑꯉꯥꯡ ꯂꯩꯔꯦ ꯍꯥꯏꯔꯗꯤ ꯃꯥ
ꯑꯁ ꯑꯉꯥꯡ ꯑꯉꯥꯡ
ꯑꯝꯇ ꯀꯐꯜ ꯂꯣ
ꯀꯞꯍꯜꯂꯗꯤ ꯋꯥꯔꯤ ꯁꯥꯕ ꯌꯥ
ꯍꯦ ꯍꯦ ꯑ ꯉꯁꯤꯗꯤ ꯊꯕꯛ ꯂꯩꯇꯕꯔ
ꯑꯩꯗꯤ ꯍꯣꯏ ꯊꯕꯛ ꯍꯥꯏꯕꯕꯨ ꯁꯤ ꯁꯤ ꯃꯉꯥꯏꯔꯦ ꯀꯩꯅꯣ ꯐꯤ ꯁꯨꯕ ꯂꯣꯏꯔꯦ ꯆꯥꯛ ꯏꯟꯁꯥꯡ ꯊꯣꯡꯕꯤꯔ‌ꯦ ꯏꯆꯥꯅꯨꯄꯤ ꯑꯅꯤꯗꯣ ꯁ꯭ꯀꯨꯜ ꯆꯠꯅꯕ ꯁꯦꯝꯕꯤꯕ ꯃꯣꯏꯅꯤꯗꯤ ꯁ꯭ꯀꯨꯜ ꯆꯠꯈꯔꯦ ꯍꯧꯖꯤꯛ ꯑꯉꯥꯡ ꯇꯨꯝꯂꯤꯉꯥꯏꯗ ꯐꯤ ꯁꯨꯗꯣꯛꯄ ꯂꯣꯏꯔꯦ
ꯅꯪ ꯑꯉꯥꯡꯗꯤ ꯀꯥꯏꯗ ꯀꯩꯗ ꯁ꯭ꯀꯨꯜ ꯇꯝꯃꯤꯅꯣ
ꯇꯝꯄꯥꯛꯇ ꯂꯩꯑꯦ ꯑꯩꯈꯣꯏ ꯇꯝꯄꯥꯛꯇ ꯇꯝꯃꯤ
ꯑꯣ ꯐꯩꯍꯦ ꯑꯗꯨꯗꯤ ꯅꯪꯒꯤ ꯁꯥꯏꯗꯨꯗꯤ ꯀꯥꯏ ꯆꯠꯈ꯭ꯔꯦ ꯑꯗꯨꯗꯤ ꯍꯧꯖꯤꯛ ꯊꯕꯛ ꯆꯠꯈ꯭ꯔꯕ‌ꯣ
ꯍꯣꯏ ꯆꯠꯈꯔ‌ꯦ ꯊꯕꯛ ꯅꯨꯡꯇꯤꯒꯤ ꯆꯠꯂꯤꯗ
ꯑꯁ ꯅꯨꯡꯉꯥꯏꯅ ꯍꯤꯡꯒꯗꯕꯅꯤꯅꯦ ꯑꯗꯨꯗꯤ ꯅꯪꯒꯤ ꯅꯆꯥꯁꯤꯡꯅ ꯑꯃꯨꯛꯀ ꯊꯕꯛ ꯅꯆꯥꯒꯤ ꯅꯆꯥꯁꯤꯡꯒꯤ ꯊꯕꯛ
ꯏꯆꯥ ꯏꯆꯥꯁꯤꯡꯕꯨ ꯐꯖꯅ ꯌꫭꯛꯂꯒ ꯏꯆꯥꯁꯤꯡꯒꯤ ꯊꯕꯛ ꯃꯣꯏꯒꯤ ꯃꯃꯥ ꯃꯄꯥ ꯑꯃꯨꯛ ꯆꯥꯕ ꯇꯥꯔꯦ ꯃꫭꯏ ꯄꯤꯖꯅꯤꯡꯉꫭꯏ
ꯑꯩꯁꯨ ꯑꯗꯨꯃꯥꯏꯅ ꯇꯧꯅꯤꯡꯈ꯭ꯔꯦꯗ ꯅꯨꯄꯤ ꯐꯪꯗꯕꯒꯤ ꯊꯤ ꯑꯩꯒꯤꯁꯨ ꯇꯤꯕꯤꯌꯦꯅꯦ ꯅꯪꯒꯤ ꯅꯪꯒꯤ ꯅꯪꯉꯣꯟꯗ ꯅꯨꯄꯤ ꯌꯥꯝ ꯂꯩꯔꯝꯒꯅꯤ꯫
ꯑꯦꯁ ꯌꯥꯝ ꯃꯜꯂꯤꯗ ꯑꯗꯨ
ꯑꯦ
ꯋꯥ
ꯈꯪꯗ꯭ꯔꯦ ꯆꯍꯤ ꯀꯨꯟ ꯌꯥꯎꯔꯗꯤ ꯅꯨꯄꯤ ꯊꯤꯕ ꯇꯥꯔꯦ ꯅꯨꯄꯤ ꯊꯤꯕ ꯇꯥꯔꯦꯗꯅ
ꯅꯨꯄꯥꯗꯤ ꯆꯍꯤ ꯊꯥꯔꯇꯤ ꯊꯥꯔꯇꯤ ꯐꯥꯏꯚ ꯌꯧꯏ꯫
ꯅꯪꯒꯤ ꯈꯨꯟꯖꯦꯜꯗꯣ ꯑꯥꯗ ꯇꯧꯕꯒꯨꯝ ꯇꯧꯋꯦꯅꯦ꯫
ꯑꯗꯨꯅꯦ ꯅꯨꯡꯁꯤꯠꯅ ꯄꯨꯕ ꯃꯥꯟꯕꯅꯦ ꯑꯩꯒꯤ ꯏꯁꯄꯤꯀꯔꯗꯣ꯫
ꯑꯥ ꯍꯧꯖꯤꯛꯁꯦ ꯑꯁ ꯋꯦꯗꯔꯁꯦ ꯅꯨꯡꯉꯥꯏꯀꯣ꯫
ꯅꯨꯡꯉꯥꯏꯕꯕꯨꯗꯤ ꯅꯨꯡꯉꯥꯏ ꯑꯗꯨꯕꯨ ꯅꯨꯡꯁꯥꯁꯨ ꯊꯣꯛꯇꯦ ꯅꯣꯡꯁꯨ ꯁꯥꯏꯟꯅꯦ
ꯑꯩꯗꯤ ꯅꯨꯡꯁꯥ ꯊꯣꯛꯄꯗꯣ ꯇꯜꯂꯦ꯫ ꯁꯃꯥꯟꯕꯒꯤꯀꯣ ꯍꯣꯏ꯫
ꯌꯥꯝ ꯁꯥꯏ ꯍꯧꯖꯤꯛꯁꯨ ꯌꯥꯝ ꯁꯥꯏ꯫
ꯉꯔꯥꯡꯗꯣ ꯉꯔꯥꯡ ꯅꯠꯇꯦ ꯑꯣ ꯀꯩꯅꯨꯃꯤꯠꯇꯔꫭ ꯏꯕꯥꯅꯤ ꯑꯩꯒꯤ ꯏꯃꯥꯟꯅꯕꯒ ꯗꯨꯀꯥꯟ ꯆꯠꯒꯦꯅ ꯊꯣꯛꯄ ꯑꯁ ꯅꯨꯡꯁꯥꯅ ꯑꯩꯈꯣꯏꯗ ꯆꯤꯛꯄꯒꯨꯝ ꯇꯧꯋꯦꯅꯦ
ꯑꯗꯨꯅꯦ ꯅꯨꯡꯁꯥ ꯊꫭꯛꯄꯨ ꯊꯣꯛꯈ꯭ꯔꯗꯤ ꯑꯩꯗꯤ ꯃꯄꯥꯟ ꯊꯣꯛꯄ ꯉꯝꯗꯦ꯫
ꯅꯣꯏꯕꯨ ꯅꯣꯏꯗꯤ ꯐꯖꯅ ꯑꯥ ꯀꯩ ꯍꯥꯏꯁꯤꯔꯥ ꯅꯪꯒꯤ ꯃꯥꯏꯗꯣ ꯐꯖꯅ
ꯑꯁ ꯌꯥꯗꯦ ꯌꯥꯗꯦ ꯁꯦꯝꯗꯦ ꯃꯥꯏꯁꯦ ꯌꯥꯗꯦ ꯑꯩꯈꯣꯏꯗꯤ ꯍꯧꯖꯤꯛ ꯏꯝꯄꯥꯜꯗ ꯂꯩꯌꯦ ꯑꯗꯨꯕꯨ ꯃꯐꯝ ꯃꯐꯝ ꯃꯐꯝ ꯃꯐꯝꯅ ꯑꯣꯏꯕꯒꯤꯅꯦ ꯑꯩꯈꯣꯏ ꯂꯩ꯫ ꯑꯩꯈꯣꯏꯅ ꯂꯩꯕ ꯃꯐꯝꯗꯤ ꯌꯥꯝ ꯅꯨꯡꯁꯤꯠꯁꯨ ꯌꯥꯝ ꯀꯜꯂꯦ ꯑꯗꯒꯤ ꯑꯥ ꯃꯤꯒꯤ ꯄꯥꯀꯝꯄ꯭ꯂꯦꯛꯁꯥꯟꯁꯦ ꯌꯥꯝ ꯃꯨꯈ꯭ꯔꯦ꯫
ꯑꯩꯗꯤ ꯅꯨꯡꯁꯤꯠ ꯁꯤꯠꯄꯗꯣ ꯅꯨꯡꯉꯥꯏꯗꯅ
ꯍꯣꯏ ꯅꯨꯡꯉꯥꯏꯕꯕꯨꯗꯤ ꯅꯨꯡꯉꯥꯏꯌꯦ ꯑꯩꯈꯣꯏꯅ ꯁꯦꯜ ꯇꯧꯕꯗꯣ ꯑꯗꯨ ꯅꯨꯡꯉꯥꯏꯌꯦ ꯑꯗꯨꯗꯤ ꯑꯗꯨꯝ ꯀꯝꯄ꯭ꯂꯦꯛꯁꯥꯟꯗꯤ ꯌꯥꯗ꯭ꯔꯦꯗꯅ
ꯉꯔꯥꯡ ꯕꯣꯜ ꯌꯦꯕ꯭ꯔꯣ꯫
ꯍꯥ
ꯕꯣꯜ ꯌꯦꯡꯕ
ꯕꯣꯜ ꯌꯦꯡꯕꯒꯤ ꯍꯣꯏ ꯉꯁꯤ ꯀ꯭ꯂꯥꯁꯁꯨ ꯆꯠꯇ꯭ꯔꯦ ꯉꯔꯥꯡ ꯊꯦꯡꯅ ꯇꯨꯝꯕꯒꯤ ꯑꯁ ꯍꯧꯒꯠꯄ ꯉꯝꯗꯕ ꯉꯔꯥꯡꯗꯣ ꯁꯦꯀꯦꯟ ꯃꯦꯠꯆꯁꯨ ꯌꯥꯝꯕꯀꫭ ꯉꯔꯥꯡꯗꯣ꯫
ꯍꯣꯏ꯫
ꯑꯌꯥꯛ ꯑꯥ ꯑꯌꯨꯛ ꯍꯧꯒꯠꯄ ꯉꯝꯗ꯭ꯔꯦꯅꯦ ꯑꯗꯨꯒꯤ ꯀ꯭ꯂꯥꯁ ꯆꯠꯇ꯭ꯔꯦ ꯑꯩ
ꯑꯗꯨꯅꯦ ꯕꫭꯜ ꯌꯦꯡꯕꯗꯤ ꯍꯧꯒꯠꯄ ꯉꯝꯗꯦ ꯑꯩꯈꯣꯏꯁꯨ
ꯑꯩꯈꯣꯏꯗꯤ ꯄꯨꯡ ꯑꯃ ꯃꯈꯥꯏꯒꯤꯗꯣ ꯌꯦꯡꯈꯤꯒꯦ ꯄꯨꯡ ꯑꯃꯥ ꯃꯈꯥꯢ ꯌꯦꯡꯕꯗꯣ ꯑꯗꯨꯝ ꯄꯨꯡ ꯃꯔꯤ ꯑꯗꯨꯋꯥꯏꯗ ꯂꯣꯏꯈ꯭ꯔꯦꯕꯀꯣ ꯗꯨꯒ ꯃꯨꯀ ꯐꯣꯟ ꯌꯦꯡꯉꯅꯤ ꯐꯣꯟ ꯌꯦꯡꯕ ꯃꯇꯝꯗ ꯇꯨꯝꯅꯤꯡꯗꯕ ꯅꯨꯡꯗꯥꯡꯗꯤ ꯑꯗꯨꯝ ꯕꯣꯜ ꯌꯦꯡꯕꯅꯤꯅ ꯇꯨꯝ- ꯇꯨꯝꯕꯁꯨ ꯉꯝꯗꯦ ꯑꯃꯨꯛ ꯑꯃꯨꯛꯀ ꯚꯤꯗꯤꯌꯣ-
ꯑꯗꯨ ꯅꯗꯤ
ꯑꯗꯨꯒꯤꯅꯦ ꯍꯧꯖꯤꯛ ꯇꯨꯝꯅꯤꯡꯕ ꯐꯥꯎꯔꯤꯁꯦ ꯅꯠꯇꯦ ꯑꯩ ꯁꯞꯄꯔ꯭ꯣꯠ ꯇꯧꯗꯦ ꯑꯩꯒꯤꯗꯤ ꯑꯃꯗꯨꯅꯤ ꯇꯥꯕꯔꯣ
ꯑꯧ ꯇꯥꯏꯌꯦ ꯇꯥꯏꯌꯦ
ꯑꯩꯗꯤ ꯃꯣꯏꯗ ꯁꯞꯄꯔ꯭ꯣꯠ ꯇꯧꯗꯦ ꯄꯥꯝꯗꯦ ꯑꯩ
ꯀꯅꯥꯗꯨꯁꯨ ꯁꯞꯄꯔ꯭ꯣꯠ ꯇꯧꯗꯕ ꯑꯗꯨꯒ ꯕꯣꯜꯗꯤ ꯑꯗꯨꯝ ꯌꯦꯡꯕ
ꯅꯠꯇꯦ ꯑꯩ ꯑꯩ ꯑꯩ ꯑꯩ ꯁꯞꯄꯔ꯭ꯣꯠ ꯇꯧꯕꯗꯨꯗꯤ ꯁꯤꯈ꯭ꯔꯦꯕꯀꯣ
ꯑꯣ
ꯑꯩꯅ ꯍꯦꯛ